ꯍꯜꯂꯣ ꯇꯥꯏ ꯇꯥꯔꯤꯌꯦ ꯇꯥꯔꯤꯌꯦ ꯀꯩꯗꯧꯔꯤꯕ꯭ꯔꯣ
ꯑꯩ ꯐꯝꯃꯒ ꯂꯩꯌꯦ ꯅꯪꯗꯤ
ꯑꯦ ꯐꯤꯁꯥꯔꯤꯌꯦ
ꯐꯤꯁꯥꯌꯦ ꯐꯤ ꯁꯥꯔꯤꯔꯣ
ꯇꯟꯕꯒꯤ ꯁꯥꯕ ꯌꯥꯗꯕꯅꯦ
ꯀꯌꯥꯃꯨꯛ ꯁꯥꯔꯒꯦ
ꯈꯤꯇꯪꯅꯦ
ꯍꯥ
ꯑꯃ ꯁꯥ
ꯍꯥꯥ ꯏꯁ ꯅꯦꯋ꯭ꯔꯣꯛꯁꯦ ꯅꯨꯡꯉꯥꯏ ꯍꯦ
ꯑꯩ ꯇꯥꯗ꯭ꯔꯣ
ꯇ꯭ꯔꯦꯠ ꯇ꯭ꯔꯦꯠ ꯇꯧꯋꯦꯅꯦꯍꯦ ꯅꯦꯋꯥꯛ ꯌꯥꯗꯕꯒꯤꯔꯥ ꯀꯅꯥ ꯀꯅꯥ ꯂꯩꯒꯦ ꯅꯪ ꯀꯔꯤ ꯀꯔꯤ ꯊꯕꯛ ꯇꯧꯕ꯭ꯔꯥ
ꯐꯝꯃꯒ ꯂꯩꯕ ꯇꯨꯃꯤꯟꯅ ꯂꯩꯈꯨꯋꯣ ꯉ ꯉꯥꯏꯇꯪ ꯀꯔꯤꯔꯥ ꯌꯥꯔꯔꯣꯢ ꯑ ꯆꯔꯥ ꯋꯥꯡꯈ꯭ꯔꯕꯣ ꯅꯪ
ꯎꯝ ꯏꯟꯁꯥꯡ ꯍꯥꯎꯇꯕꯒꯤ ꯆꯥꯛ ꯂꯥꯝꯃꯦꯅꯦꯍꯦ
ꯆꯥꯛ ꯂꯥꯝꯃꯦ ꯑꯆꯥꯄꯣꯠ ꯂꯩ ꯆꯥꯎ ꯀꯩꯅꯣ
ꯆꯥꯕ ꯂꯣꯏꯔꯦꯅꯦ ꯑꯆꯥꯕꯣꯠꯁꯨ ꯍꯩꯅꯧꯁꯨ ꯆꯥꯕ ꯂꯣꯏꯔꯦ
ꯑꯩ ꯅꯟ ꯅ ꯅꯣꯏ ꯍꯩꯅꯧꯗꯣ ꯃꯨꯜꯂꯝꯃꯅꯤꯀꯣ
ꯎꯝ
ꯑꯩꯒꯤꯁꯨ ꯈꯔ ꯍ ꯈꯥꯛꯄꯤꯌꯨꯗ ꯑꯃ
ꯑꯃ ꯈꯠꯇꯁꯨ ꯀꯔꯤꯔ
ꯑꯁ ꯅꯪꯅ ꯂꯥꯛꯁꯨ ꯂꯥꯛꯇꯅ
ꯑꯗꯣ ꯀꯩꯅꯣꯗ ꯔꯣꯅꯥꯜ ꯅꯨꯄꯤꯗ ꯊꯥꯔꯛꯑꯣ ꯀꯣ ꯃꯥ ꯂꯥꯛꯑ ꯀꯥꯟꯗꯀꯣ
ꯃꯥꯎ ꯆꯠꯅꯤꯡꯉꯩ ꯃꯇꯝ ꯈꯪꯗꯦꯅꯦ
ꯈꯪꯗ꯭ꯔꯗꯤ ꯇꯣꯛꯑꯣ ꯑꯩ ꯍꯥꯏꯗꯤ ꯀꯣ ꯎꯝ ꯂꯥꯛ ꯂꯥꯛꯄ ꯃ ꯆꯠꯂꯅꯤ ꯍꯥꯏꯕ ꯃꯇꯝꯗ ꯑꯥ ꯍꯩꯅꯧꯗꯣꯅꯦ ꯍꯩꯅꯧꯗꯣ ꯌꯥꯎ ꯌꯥꯎꯔꯝꯃꯗꯤ ꯂꯩꯔꯝꯃꯗꯤ ꯊꯥꯔꯛꯑꯣ ꯂꯩꯗ꯭ꯔꯗꯤ ꯈꯪꯗ꯭ꯔꯦꯀꯣ ꯁꯣꯏꯔꯦ ꯌꯥꯗꯦ ꯍꯦ
ꯊꯥꯔꯛꯀꯦ ꯊꯥꯔꯥꯒꯦ
ꯎꯝ ꯑꯗꯨ ꯅꯪ ꯂꯪꯒ ꯂꯧꯕ ꯆꯠꯇ꯭ꯔꯕꯣ
ꯅꯍꯥꯟ ꯆꯠꯂꯤꯅꯦ
ꯂꯩꯗꯤ ꯂꯩꯕ꯭ꯔꯣ ꯃꯆꯨ ꯐꯖꯕ ꯂꯩꯕ꯭ꯔꯥ
ꯎꯝ ꯐꯖꯕ ꯂꯩꯇꯦ ꯔꯦꯠ ꯈꯇꯪ ꯂꯧꯋꯤꯅꯦ
ꯐꯅꯦꯛ ꯑꯅꯧꯕ ꯀꯔ ꯀꯔꯤ ꯐꯖꯕ ꯎꯕ꯭ꯔꯣ ꯅꯦꯛ ꯑꯥ ꯀꯩꯅꯣꯗ
ꯈꯪꯗꯦꯗ ꯑꯩ ꯍꯧꯖꯤꯛꯀꯥꯟ ꯑꯩ ꯑꯗꯨꯒꯨꯝꯕꯗꯣ ꯌꯦꯡꯗ꯭ꯔꯦ
ꯑꯗꯣ ꯀꯩꯅꯣ ꯑꯣꯗꯔ ꯑꯣꯗꯔ ꯒꯨꯝꯕ ꯑ ꯑꯅꯧ ꯑꯅꯧꯕ ꯑꯣꯗꯔ ꯂꯥꯛꯄ꯭ꯔꯕ
ꯑꯣꯗꯔ ꯂꯥꯛꯑꯦ ꯅꯪꯒꯤ ꯑꯃ ꯂꯧꯈꯤ ꯂꯧꯕꯅꯦ
ꯑꯩꯒꯤ ꯀꯔꯤ ꯀꯔꯝꯕ
ꯎꯝ ꯑꯩꯈꯣꯏ ꯏꯅꯤ ꯁꯦꯠꯁꯦ ꯍꯥꯏꯕ ꯐꯤꯅꯦꯛꯇꯣ
ꯑꯣ ꯑꯣ ꯑꯣ ꯑꯣ
ꯑꯗꯨꯒꯨꯝꯕꯅꯦ
ꯑꯣꯆꯥ ꯑꯠ ꯑꯗꯣ ꯑꯁ ꯑꯥ ꯑꯩꯗꯤ ꯊꯥꯕꯪ ꯁꯪꯔꯣꯏꯅꯦ ꯁꯪꯉꯣꯏꯅꯦ ꯑꯩ ꯂꯥꯛꯄ ꯃꯇꯝ ꯈꯪ ꯈꯪꯗꯦ ꯂꯥꯛꯄꯨ ꯂꯥꯛꯑꯗꯤ ꯍꯣꯏ ꯎꯆꯤꯟꯅꯥꯆꯤꯟ ꯑꯩ ꯇꯧꯒꯅꯤ ꯑꯩ ꯑꯩꯒꯤ ꯅꯪꯒꯤ ꯂꯣꯏꯁꯤ ꯁꯤꯟꯒꯅꯤ ꯑꯗꯨꯒ ꯑꯩꯒꯤꯁꯨ ꯑꯃꯨꯛ ꯑꯩꯒꯤ ꯑꯩ ꯁꯦꯠꯅꯤꯡꯉꯤ ꯂꯩꯇꯦꯅ
ꯎꯝꯍꯨꯝ ꯅꯍꯥꯟ ꯐꯥꯕ ꯌꯥꯝ ꯂꯩ ꯁꯤꯗꯤ
ꯅꯍꯥꯟ ꯁꯥꯕꯗꯣ ꯑꯁ ꯑꯅꯧꯕ ꯁꯦꯠꯅꯤꯡꯉꯤꯗꯅ ꯀꯩꯔꯤꯔꯥ
ꯑ
ꯑꯥ ꯑ ꯏꯔꯥꯡ ꯅꯠꯇꯦꯗ ꯑꯗꯨꯝ ꯁꯦꯠꯅꯤꯡꯕ ꯍꯥꯏ ꯇꯥꯏ ꯅꯨꯄꯤꯅꯦ ꯀꯩꯅꯣ
ꯑ ꯑꯗꯨꯅꯤꯕ
ꯂꯩꯁꯥꯕꯤꯗꯤ ꯂꯩꯁꯥꯕꯤ ꯍꯥꯏꯔꯤꯁꯤꯗꯤ ꯍꯥ ꯑꯅꯧ ꯑꯅꯧꯕ ꯄꯥꯝꯒꯜ ꯂꯤꯗꯅ
ꯎꯝ ꯑꯩ ꯑꯩ ꯑꯗꯨꯒꯨꯝꯕꯗꯤ ꯇꯧꯗꯦꯍꯦ
ꯑꯗꯣ ꯅꯪ ꯅꯍꯥꯟ ꯍꯥꯟꯅ ꯁꯥꯈꯤꯕꯗꯣ ꯂꯣꯏꯈꯤꯕꯗꯣ ꯅꯪ ꯁꯦꯠꯇꯤ ꯁꯦꯈ꯭ꯔꯕꯣ
ꯀꯔꯤ
ꯀꯩ ꯀꯂꯔꯗꯅꯣ ꯅꯪ ꯑꯃ ꯁꯥ ꯁꯥꯈꯤꯕꯗꯣ ꯅꯃꯥꯅ ꯀꯩꯅꯣ ꯇꯧꯕꯗꯣ ꯑꯄꯥꯛꯄ ꯅꯃꯥꯅ ꯁꯥ ꯁꯥꯕꯗꯣ ꯅꯪꯅ ꯃꯆꯥ ꯅꯪꯅ ꯁꯥꯕꯗꯣ
ꯈꯪꯗ꯭ꯔꯦꯗ
ꯅꯪ ꯁꯦꯞ ꯀꯔꯤ ꯀꯂꯔꯅꯣꯕ ꯑꯗꯣ ꯑꯦ ꯃꯇꯥꯏꯒꯤꯗꯤ ꯔꯦꯠ ꯑꯣꯏꯕꯅꯦ ꯑꯗꯨꯒ ꯃꯥꯒꯤ ꯃꯁꯥꯗꯨꯗꯤ ꯀꯔꯤ ꯀꯥꯅꯥꯔꯣ ꯑꯥ ꯀꯔꯤ ꯀꯂꯔ ꯍꯥꯏꯁꯤꯔ ꯅꯪ ꯁꯥꯈꯤꯕꯗꯣ ꯅꯍꯥꯟ ꯅꯪꯒꯤ ꯍꯟ ꯍꯝ ꯀꯨꯝꯁꯤꯒꯤ ꯅꯪ ꯀꯨꯝꯁꯤꯒꯤ ꯑꯃ ꯁꯥꯈ꯭ꯔꯤꯗꯨꯗꯤ ꯅꯪꯒꯤ
ꯕ꯭ꯂꯦꯛꯦ ꯇ꯭ꯔꯣ
ꯀꯔꯤ ꯕ꯭ꯂꯦꯛ ꯅꯪ ꯐꯅꯦꯛ ꯕꯦꯜꯛ ꯀꯔꯤ ꯕ꯭ꯂꯦꯛꯅꯣ
ꯔꯅꯤ ꯐꯗ꯭ꯔꯣ
ꯍꯣꯏ ꯍꯣꯏ ꯍꯣꯏ ꯂꯣꯏꯔꯕꯣ
ꯂꯣꯏꯔꯦ ꯅꯥꯁ ꯁꯤꯒꯤ ꯐꯤꯅꯦꯇꯤ ꯎꯝ ꯑꯃꯈꯛ ꯁꯦꯠꯂꯤ ꯅꯍꯥꯟꯅ ꯁꯦꯕ ꯂꯣꯏꯔꯤꯅ
ꯀꯩ ꯄ꯭ꯔꯣꯒ꯭ꯔꯥꯝꯗ
ꯅꯪ ꯂꯩꯕꯅꯤꯗ ꯒꯨꯠ ꯐ꯭ꯔꯥꯏꯗꯦꯗ꯭ꯔꯣ ꯁꯤꯠꯅꯤꯍꯦ ꯅꯪ ꯀꯥꯎꯕꯒꯤ ꯑꯣꯏꯔꯝꯒꯅꯤ
ꯅꯪ ꯁꯦꯕ꯭ꯔꯅꯦ ꯑꯩ ꯈꯪꯅꯤꯗ
ꯀꯥꯎꯕꯒꯤ ꯑꯣꯏꯔꯝꯒꯅꯤꯌꯦ
ꯎꯝ ꯑꯩ ꯀꯥꯎꯕꯒꯤꯔ ꯑꯩ ꯀꯥꯎꯕꯒꯤꯔꯗꯤ ꯈꯪꯗꯦ ꯑꯩ ꯑꯩ ꯎꯗꯤ ꯎꯗꯦꯗꯥ ꯑꯗꯨ ꯂꯧ
ꯁꯨꯕꯒꯥ ꯂꯣꯏ ꯂꯣꯏꯅꯔꯕꯣ
ꯂꯣꯏꯗ꯭ꯔꯤꯗ ꯈꯔ ꯍꯧꯔꯦ ꯈꯔ ꯍꯧꯗꯕ ꯂꯩꯌꯦ
ꯎꯝ ꯀꯩꯅꯣꯗꯤ ꯇꯧꯔꯝꯒꯅꯤ
ꯀ ꯃꯈꯥ ꯄꯤꯛꯄ ꯂꯩꯕꯗꯣ
ꯎꯝ ꯅꯣꯏ ꯌꯨꯝ ꯃꯅꯥꯛꯀꯤꯗꯣ ꯎꯝ ꯄꯟꯅ ꯇꯧꯑꯣꯗ ꯃꯇꯝ ꯂꯩꯔꯤꯗꯅ
ꯑꯝ
ꯑꯩꯈꯣꯏꯗꯤ ꯉꯔꯥꯡ ꯏꯃꯥꯈꯣꯏ ꯏꯄꯥꯈꯣꯏ ꯂꯣꯏ ꯆꯠꯂ ꯂꯣꯏꯁꯤꯟꯈ ꯍꯥꯏꯅꯤ ꯉꯔꯥꯡꯅ
ꯌꯥꯝ ꯊꯨꯏꯅ ꯑꯗꯨꯗꯤ
ꯎꯝ
ꯂꯧꯕ ꯑꯣ ꯑꯩꯈꯣꯏ ꯑꯩꯈꯣꯏꯁꯨ ꯃꯈꯥꯗ ꯂꯧ ꯇꯧꯕꯗꯣ
ꯎꯝ ꯍꯣꯏ ꯍꯣꯏ ꯑꯗꯨꯃꯥꯏꯅ ꯎꯝ ꯏꯁꯤꯡꯗꯤ ꯂꯩꯕ꯭ꯔꯣ ꯑꯗꯣ ꯅꯣꯏ ꯐꯕ꯭ꯔꯥ ꯏꯁꯤꯡ
ꯑꯥꯎ ꯏꯁꯤꯡ ꯌꯥꯝ ꯂꯩꯕꯅꯦ
ꯑꯥ ꯃꯤ ꯀꯩꯅꯣ ꯏꯁꯤꯡꯗ ꯁꯤꯖꯤꯟꯅꯕ ꯀꯌꯥꯝ ꯌꯥꯝꯗꯕꯅꯤꯅ ꯍꯧꯖꯤꯛꯀꯤꯗꯤ ꯂꯩꯔꯝꯒꯅꯤꯀꯣ ꯅꯨꯡꯉꯥꯏꯒꯅꯤ ꯍꯧꯖꯤꯛꯇꯤ ꯏꯁꯤꯡ ꯄꯤꯕ ꯃꯇꯝ ꯂꯩꯌꯦꯗꯅ ꯂꯧꯁꯨꯀꯣ ꯏꯁꯤꯡ ꯄꯤꯕ ꯃ ꯎꯝ ꯃꯨꯒꯥ ꯂꯧꯊꯣꯛꯄ ꯃꯇꯝ ꯂꯩ ꯑꯦꯗꯅ ꯅꯨꯡꯉꯥꯏꯔꯤꯅꯦꯍꯦ ꯅꯪꯗꯤꯡ ꯍꯟꯗꯛꯇꯤ ꯂꯧ ꯂꯤꯡꯕ ꯆꯠꯇꯕ ꯎꯝ ꯆꯠꯅꯤꯡꯉꯥꯏ ꯂꯩꯇꯕꯒꯤ
ꯈꯔ ꯈꯔ ꯅꯨꯡꯉꯥꯏ ꯍꯥꯏꯕ ꯇꯥꯏꯅꯦ
ꯈꯔꯥꯏ ꯈꯔꯥꯏ ꯀꯥꯏ ꯅ ꯈꯔ ꯅꯠꯇ꯭ꯔꯦ ꯑꯌꯥꯝꯕꯅ ꯅꯨꯡꯉꯥꯏꯔꯦ ꯀꯔꯤꯔ
ꯈꯔ ꯈꯔ ꯅꯤ ꯑꯦ
ꯍꯌꯦ ꯍꯌꯦꯡ ꯁꯟꯗꯦ ꯑꯣꯏꯔꯦꯀꯣ
ꯑꯥꯥ ꯍꯌꯦꯡ ꯁꯟꯗꯦꯅꯦ
ꯀꯩꯅꯣ ꯏꯅꯤꯡꯉꯥꯏ ꯂꯩꯌꯦꯅꯦ
ꯁꯤꯡ ꯑꯥ ꯁꯤꯡꯖꯨ ꯆꯥꯅꯤꯡꯉꯥꯏ ꯂꯥꯛꯑꯣꯅꯦ ꯀꯩꯅꯣ ꯅꯪꯁꯨ
ꯑꯁ ꯆꯥꯅꯤꯡꯈ꯭ꯔꯦ ꯑꯁꯦꯡꯕ ꯑꯩ ꯑꯁ ꯕꯣꯔꯤꯡ ꯌꯥꯝ ꯆꯨꯔꯦ ꯁꯤꯗ ꯑꯗꯨꯝ ꯂꯩꯕꯗꯣ
ꯑꯁꯤꯗ ꯀꯩꯅꯣꯅ ꯎꯝ ꯀꯣꯏꯕ ꯆꯠꯁꯤ ꯍꯥꯏꯕꯅꯦ ꯑꯩꯅ ꯍꯥꯏꯗꯤ ꯑꯩꯈꯣꯏ ꯑꯩꯗꯤ ꯆꯠꯊꯣꯛꯄ ꯌꯥꯗꯦꯗꯅ ꯑꯉꯥꯡ ꯂꯩꯕꯅꯤꯅ ꯑꯉꯥꯡ ꯂꯩꯌꯦ ꯌꯦꯡꯁꯤꯟꯗ꯭ꯔꯗꯤ ꯌꯥꯔꯨꯏꯌꯦ ꯆꯠ ꯇꯤꯖꯅꯤꯡꯕꯅꯦ ꯍꯥꯏ ꯍꯥꯏꯔꯒ ꯎꯝ ꯃꯇꯝ ꯈꯔ ꯂꯧꯔꯒ ꯆꯠꯁꯤꯅꯦ ꯍꯥꯏꯔꯛꯄꯅꯦ ꯑꯩ
ꯍꯌꯦꯡꯗꯤ ꯁꯟꯗꯦꯅ ꯆꯠꯂꯨꯅꯦ
ꯎꯝ ꯌꯥꯕꯅꯦ ꯑꯗꯨ ꯎꯄꯥꯏ ꯂꯩꯇꯦ ꯑꯩꯒꯤ
ꯑꯉꯥꯡꯒꯤ ꯃꯈꯣꯟ ꯇꯗꯦꯅ
ꯑꯣ ꯑꯉꯥꯡ ꯑꯉꯥꯡ ꯁꯥꯃꯟꯕꯒꯤꯀꯣ ꯑꯝꯐꯧ ꯇꯨꯝꯕ ꯌꯥꯗꯦ
ꯅꯣꯡ ꯅꯣꯡꯆꯨꯗ꯭ꯔꯣ
ꯅꯣꯡ ꯆꯨꯗꯦ ꯅꯨꯡꯁꯥ ꯌꯥꯝ ꯀꯥꯢꯌꯦ ꯅꯨꯡꯁꯥ ꯌꯥꯝ ꯊꯣꯛꯑꯦ
ꯑꯁꯤꯗꯗꯤ ꯌꯥꯝ ꯃꯝꯃꯤꯅꯦꯍꯦ
ꯑꯣ ꯅꯨꯡꯉꯥꯏꯔꯝꯅꯤ ꯑꯗꯨꯗꯤ ꯅꯨꯡꯉꯥꯏꯕꯅꯦ
ꯎꯝ ꯈꯤꯇꯪ ꯈꯤꯇꯪ ꯁꯨꯋꯤꯠ ꯑꯍꯦꯍꯦꯍꯦ ꯅꯣꯡꯗꯣ ꯂꯥꯛꯑꯦ ꯑꯍꯦꯍꯦꯍꯦ
ꯑꯣ ꯃꯥꯌꯦꯛ ꯁꯦꯡꯗ꯭ꯔꯦ
ꯇꯕ꯭ꯔꯥ